ꯍꯜꯂꯣ
ꯂꯩꯁꯥꯕꯤ ꯄꯔꯣꯊꯥ ꯁꯦꯝꯃꯤꯔꯣ
ꯄꯔꯊꯥ ꯁꯦꯝꯃꯤꯕꯅꯦ ꯍꯩꯇꯥ ꯍꯩꯇꯥ ꯑꯩꯈꯣꯏ ꯒ꯭ꯌꯥꯥ ꯂꯣꯏꯈ꯭ꯔꯦ ꯊ꯭ꯔꯦ ꯒ꯭ꯌꯥꯁ ꯂꯣꯏꯕ ꯅꯨꯃꯤꯠꯇ ꯄꯔꯣꯊꯥ ꯁꯦꯝꯔꯤꯕ
ꯍꯩꯃꯥ ꯑꯣꯟꯊꯣꯛꯅ ꯗꯥꯎ ꯊꯤꯈ꯭ꯔꯦꯗ
ꯈꯪꯗꯦ ꯍꯧꯎꯒꯦ ꯍꯥꯎꯒꯦꯔ ꯍꯥꯎꯔꯣꯏꯒꯦꯔ ꯗꯥꯎꯁꯨ ꯗꯥꯎꯅ ꯁꯨ ꯌꯥꯗ꯭ꯔꯦ
ꯑꯗꯨ ꯀꯅꯥ ꯀꯅꯥ ꯆꯥꯅꯉꯥꯏꯅꯣ ꯅꯣꯏ ꯅꯣꯏ ꯑꯗꯨꯗ ꯂꯩꯃꯤꯟꯅ ꯆꯥꯒꯗꯧꯕ꯭ꯔꯣ
ꯎꯝ ꯏꯅꯥꯎ ꯅꯨꯄꯤꯒꯥ ꯑꯩꯒ ꯈꯛꯇꯅꯤꯗ ꯀꯅꯥꯁꯨ ꯂꯩꯇꯦ ꯇꯣꯄ ꯇꯣꯄꯁꯤꯅ ꯂꯣꯏ ꯊꯕꯛ ꯆꯠꯈ꯭ꯔꯦ
ꯍꯣꯔꯦꯟ ꯅꯨꯃꯤꯗꯥꯡꯗꯤ ꯆꯥꯛ ꯆꯥꯔꯔꯣꯏꯗꯧꯕ ꯃꯥꯜꯂꯦꯗ
ꯆꯥꯔꯔꯣꯏ ꯆꯥꯔꯔꯣꯏ ꯆꯥꯛ ꯊꯣꯡꯅꯤꯡꯗꯕ ꯑꯃ ꯑꯃ ꯂꯩꯌꯦ ꯑꯗꯨ ꯊꯣꯡꯍꯟꯒꯗꯧꯔꯤꯕꯅꯦ ꯃꯋꯥꯒꯤ ꯎꯝ ꯑꯍꯣꯏ ꯑꯗꯨ ꯅꯨꯄꯤ ꯃꯧꯔꯥ ꯂꯩꯁ ꯂꯩꯁꯥꯕꯤꯔꯁꯨ ꯈꯪꯗꯕꯗꯣ ꯑꯗꯨ ꯊꯣꯡꯍꯟꯗꯣꯏꯅꯦ ꯄꯨꯛ ꯊꯜꯂꯒ ꯑꯥ
ꯑꯩꯉꯣꯟꯗ ꯁꯤ ꯃꯅꯥꯎ ꯅꯨꯄꯤꯅꯀꯣ ꯃꯅꯥꯎꯄꯤ ꯅꯨꯄꯤꯒ ꯑꯁꯤꯗ ꯃꯔꯤ ꯂꯩꯁꯥꯕꯤ ꯑꯃ ꯂꯩꯕꯗꯣ ꯑꯗꯨꯅ ꯂꯣꯏꯅ ꯉꯔꯥꯡ ꯁꯨꯃꯥꯏ ꯍꯥꯏꯕ ꯑꯗꯣ ꯃꯔꯤꯝ ꯂꯩꯁꯥꯕꯤꯅ ꯑꯁꯤ ꯒꯦꯝꯅꯤ ꯍꯥꯏꯕꯗꯣ ꯈꯪꯗꯕꯅꯤꯅ ꯀꯅꯥꯒ ꯋꯥꯔꯤꯁꯥꯕꯔꯥ ꯀꯅꯥ ꯋꯥꯏ ꯍꯥꯏꯅ ꯑꯣ ꯑꯗꯨ ꯅꯨꯄꯤꯒ ꯋꯥꯔꯤꯁꯦ ꯍꯥꯏꯅ ꯍꯥꯏꯕ
ꯎꯝ
ꯑꯣ ꯑꯗꯨ ꯋꯥꯔꯤ ꯁꯥꯔꯤꯉꯩꯗ ꯈꯔ ꯒ꯭ꯌꯥꯟ ꯇꯥꯅꯉꯥꯏ ꯈꯔ ꯋꯥ ꯉꯥꯡꯉꯣꯏꯌꯦ ꯑꯩꯗꯣ ꯑꯗꯨꯒꯨꯝꯕ ꯇꯣꯄꯤꯛ ꯍꯦꯛ ꯌꯧꯔꯗꯤ ꯃꯥꯗꯣ ꯑꯇꯣꯞꯄꯗ ꯋꯥꯊꯩꯌꯦꯅ ꯍꯥꯏꯕ
ꯍꯣꯏ ꯌꯥꯝ ꯊꯩꯕ ꯍꯩꯕꯅꯦ ꯃꯥꯗꯣ ꯇꯧꯋꯦ ꯑꯩꯈꯣꯏꯅꯁꯨ ꯁꯤꯗ ꯈ꯭ꯔ ꯍꯥꯏꯔꯗꯤ ꯀꯣ ꯑꯁ ꯀꯔꯤꯔꯥ ꯏꯁꯩ ꯁꯛꯄ ꯁꯥꯕ꯭ꯔꯥ ꯀꯔꯤꯗ ꯇꯧꯕ ꯁꯥꯔꯒꯀꯣ ꯊꯩ ꯊꯩꯔꯕ ꯆꯠꯄꯥꯁꯨ ꯐꯥꯕꯅꯤ ꯅꯨꯡꯁꯤꯗꯕ ꯑꯗꯨꯒꯤ ꯑꯗꯨꯒꯤ ꯃꯋꯥꯅ ꯐꯨꯕ ꯀꯥꯟꯗ ꯐꯨꯁꯨ ꯅꯨꯡꯉꯥꯏꯔꯒ ꯑꯗꯨꯝ ꯂꯩꯕ ꯑꯩꯈꯣꯏꯁꯨ
ꯎꯝ ꯃꯥꯋꯥꯕꯨ ꯐꯨꯕ ꯉꯝꯕ꯭ꯔꯅꯦ
ꯑꯩꯈꯣꯏꯅꯗꯤꯖꯤ ꯑꯦ ꯑꯁ ꯃꯣꯏꯅꯥꯗꯤ ꯈꯔꯥ ꯒ꯭ꯌꯥꯟ ꯇꯥꯅꯤꯡꯕꯣ ꯌꯥꯝ ꯀꯟꯅ ꯐꯨꯗꯦꯅꯦꯍꯦ ꯊꯃꯣꯏ ꯄꯦꯟꯅꯉꯥꯏ ꯐꯨꯕꯗꯣ ꯑꯗꯨꯃꯥꯏ ꯌꯧꯗꯦꯕ
ꯎꯝꯍꯝ ꯃꯥꯏ ꯅꯨꯄꯥꯁꯨꯀꯣ ꯑꯁ ꯅꯨꯄꯥ ꯊꯣꯛꯇꯕ ꯍꯥꯏꯖꯔꯛ
ꯑꯗꯨꯅꯦ ꯅꯠꯇꯦ ꯅꯨꯄꯤꯕꯨ ꯊꯤꯅꯥ ꯇꯧꯕ ꯑꯣꯏꯔꯗꯤꯈꯣꯏꯁꯨ ꯑꯁ ꯅꯪꯁꯨ ꯍꯦꯟꯃꯠꯂꯦ ꯍꯥꯏꯒꯗꯕ ꯑꯗꯨꯗꯤ ꯍꯧꯖꯤꯛꯇꯤ ꯅꯨꯄꯤꯅ ꯑꯣꯏꯅ ꯑꯣꯟ ꯇꯥꯕꯨ ꯇꯥ ꯇꯧ
ꯑꯗꯨꯅꯦ ꯅꯨꯄꯥꯒ ꯅꯨꯄꯤ ꯑꯣꯟꯅꯈ꯭ꯔꯦꯕ
ꯑꯣꯟꯅꯈ꯭ꯔꯦ ꯐꯖꯅ ꯑꯣꯟꯅꯈ꯭ꯔꯦ ꯑꯗꯨ ꯍꯥꯏꯕ
ꯎꯝ
ꯑꯗꯨꯁꯨ ꯒ꯭ꯌꯥꯟ ꯇꯥꯗꯦ ꯑꯁ ꯀꯣꯏꯕꯒꯤ ꯑꯣꯏꯔꯝꯃꯤ ꯀꯩꯅꯣ ꯃꯥ
ꯑꯗꯨꯅꯦꯁꯨ ꯂꯥꯞꯄꯥ ꯀꯥ ꯐꯣꯟꯁꯦ ꯇ꯭ꯋꯦꯟꯇꯤ ꯐꯣꯔ ꯑꯋꯥꯔꯗ ꯗꯨꯃ ꯉꯥꯡꯅꯕꯅꯦꯕ ꯐꯣꯟꯗꯣ ꯑꯩꯅ ꯍꯪꯕ ꯃꯇꯝꯗ ꯃꯆꯦꯅꯦ ꯈꯨꯝꯃꯦꯕ ꯑꯥꯗ ꯃꯔꯤꯡ ꯅꯨꯄꯤꯗꯣ ꯑꯗꯨ ꯑꯗꯨꯅꯤ ꯑꯗꯨꯝ ꯈꯣꯡꯐꯝꯕ ꯑꯗꯨ ꯑꯣꯏꯔꯁꯨ ꯑꯗꯨ ꯑꯣꯏꯕ ꯇꯥꯔꯁꯨ ꯑꯗꯨꯃꯛ ꯇꯤꯡꯉꯥꯡꯅꯔꯣꯏꯕ
ꯍꯣꯏ ꯃꯆꯦꯅꯤ ꯍꯥꯏꯔꯁꯨ ꯅ ꯄꯨꯡ ꯑꯃꯕꯨꯗꯤ ꯍꯣꯏ ꯉꯥꯡꯅꯔꯦ ꯍꯥꯏꯔꯦ ꯇꯦꯕ ꯇ꯭ꯋꯦꯟꯇꯤ ꯐꯣꯔ ꯑꯥꯋꯥꯔꯁ ꯆꯨꯞꯄꯗꯤ ꯀꯩꯁꯨ ꯉꯥꯡꯅ ꯑꯔꯣꯏꯕ ꯑꯩꯈꯣꯏꯗꯤ ꯌꯥꯝ ꯀꯥꯜꯂꯛꯇꯕꯒꯤ ꯇꯥꯏꯞ
ꯎꯝ ꯑꯗꯨꯅꯦ ꯑꯗꯨ ꯅꯣꯏꯅ ꯇꯧꯒꯗꯧꯕ ꯊꯕꯛꯅꯦ ꯃꯥꯅ ꯇꯧꯒꯗꯕꯗꯣ
ꯑꯗꯨꯅꯦ ꯑꯩꯈꯣꯏꯅ ꯑꯣꯏꯅ ꯑꯁ ꯎꯗ ꯃꯥꯅ ꯑꯣꯏꯅ ꯇꯧꯋꯦ ꯑ
ꯍꯝ ꯅꯈꯣꯏꯒꯤ ꯅꯠ ꯅꯈꯣꯏꯒꯤ ꯅꯦꯠꯋꯔꯥꯛꯛꯁꯦ ꯑꯣꯟꯊꯣꯛꯄꯅꯦ
ꯂꯩꯥꯏꯛ
ꯑꯩꯅ ꯉꯥꯡꯕꯗꯤ ꯇꯥꯕ꯭ꯔꯥ
ꯁꯦꯝꯔꯒ ꯆꯥꯔꯅꯤ ꯃꯋꯥ ꯍꯜꯂꯛꯄꯗ ꯑꯥ ꯇꯥꯕ꯭ꯔ ꯇꯥꯏ ꯇꯥꯏ
ꯅꯣꯏ ꯅꯦꯠꯋꯥꯛꯁꯦ ꯌꯥꯝ ꯅꯨꯡꯉꯥꯏꯇꯦꯀꯣ
ꯑꯗꯨꯅꯦ ꯂꯋꯥꯏ ꯌꯥꯝ ꯇꯥꯕꯅꯦ ꯐꯥꯏꯚ ꯖꯤꯁꯨ ꯌꯥꯗꯕꯅꯦ
ꯎꯝ ꯑꯗꯨ ꯀꯩꯅꯣ ꯑ ꯀꯔꯤꯔꯥ ꯎꯝ ꯚꯤꯗꯤꯑꯣꯒꯨꯝꯕ ꯌꯦꯡꯕꯗꯤ ꯆꯠꯄ ꯈꯣꯠꯄ ꯇꯧꯗꯕ꯭ꯔꯥ
ꯏꯁ ꯅꯦꯠ ꯑꯃꯗ ꯂꯩꯈ꯭ꯔꯗꯤꯀꯣ ꯂꯦꯡꯕ ꯌꯥꯗꯦ ꯑꯗꯨꯗꯒꯤ
ꯎꯝꯝ ꯀꯔꯤꯒꯤ ꯑꯗꯨ ꯏꯝꯐꯥꯜ ꯏꯝꯐꯜ ꯏꯝꯐꯥꯜꯅꯤ ꯍꯥꯏꯔꯒꯅꯦ ꯊꯕ ꯈꯨ ꯅꯨꯡꯉꯥꯏꯇꯕ
ꯑꯗꯨꯅꯦ ꯍꯥꯏꯔꯤꯁꯦ ꯆꯠ ꯆꯥꯅꯦꯗ ꯈꯪꯗꯦꯗꯩ ꯃꯩꯁꯨ ꯌꯥꯗ꯭ꯔꯦ ꯃꯩꯇꯥꯟꯁꯨ ꯃꯩꯇꯥꯟꯁꯨ ꯆꯥꯛ ꯌꯦꯟꯁꯥꯡ ꯇꯟꯍꯧꯔꯤ ꯑꯗꯨꯒ ꯅ ꯁꯨꯅꯨꯡꯥꯏ ꯇꯦ
ꯅꯠꯇꯦꯗ ꯃꯉꯣꯟ ꯏꯟꯗꯛꯁꯟ ꯑꯃ ꯂꯧꯕꯤꯌꯣ ꯍꯥꯏꯡ
ꯑꯁ ꯌꯥꯔꯅꯤ ꯃꯣꯏ ꯐꯥꯎꯕ ꯃꯩꯅ ꯇꯧꯔꯒ ꯂꯩꯑꯦ ꯍꯥꯏꯕꯅꯤ
ꯎ ꯍꯥꯏꯕꯗꯤ ꯏꯟꯗꯛꯁꯟ ꯂꯩꯔꯤ ꯁꯦꯞ ꯌꯥꯝ ꯑꯣꯏꯌꯦꯕ ꯅ ꯅꯃ ꯑꯩꯈꯣꯏ ꯑꯩꯈꯣꯏꯗ ꯂꯣꯇ꯭ꯔꯤ ꯇꯧꯁꯦ ꯍꯥꯏꯔꯒ ꯀꯣ ꯆꯃꯒꯗ ꯑꯗꯨ ꯍꯧꯅꯉꯥꯏ ꯇꯧꯁꯤ ꯍꯥꯏꯔꯒ ꯑꯗꯨꯝ ꯇꯨꯃꯤꯟ ꯂꯩꯈ꯭ꯔꯦ ꯍꯧꯖꯤꯛ ꯂꯣꯏ ꯂꯣꯏꯅꯃꯛ ꯇꯨꯃꯤꯟꯅ ꯂꯩ ꯀꯦ ꯂꯣꯏꯅ ꯄꯩꯁꯥ ꯆꯤꯟꯊꯈ꯭ꯔꯕ ꯃꯥꯜꯂꯦ
ꯑꯗꯨꯅꯦ
ꯎ ꯌꯥꯝ ꯁꯦꯞ ꯑꯣꯏꯕꯅꯦꯕ ꯏꯁꯤꯡ ꯐꯨꯠ ꯏꯁꯤꯡ ꯏꯁꯤꯡ ꯐꯨꯠꯄꯗꯤ ꯅꯨꯡꯉꯥꯏꯈ꯭ꯔꯕꯖꯥꯅꯤ ꯍꯧꯖꯤꯛꯇꯤ ꯅꯨꯡꯁꯥ ꯁꯥꯕꯅꯤꯅ ꯀꯩꯅꯣ ꯇꯧꯕꯤ ꯍꯥꯏꯕꯗꯤ ꯃꯤꯅꯁꯨ ꯍꯥꯏꯔꯝꯒꯅꯤ ꯇꯥꯟꯕꯤꯒꯤꯅꯦ ꯇꯥꯟꯕꯤꯅꯤ ꯍꯥꯏꯔꯝꯅꯤ ꯃꯗꯨꯕꯨ ꯇꯥꯟꯁꯨ ꯇꯥꯂꯦ ꯇꯥꯟꯁꯨ ꯇꯥꯂꯦ ꯑꯃꯃꯝ ꯍꯥꯏꯗꯤꯀꯣ ꯑꯒꯔꯁ ꯊ ꯍꯣꯡꯕꯅꯤꯅ ꯑꯃꯨꯛ ꯃꯩꯁ ꯌꯥꯝ ꯇꯥꯎꯅꯤꯡꯗ꯭ꯔꯦꯕ ꯃꯔꯥꯡ ꯃꯔꯥꯡ ꯄꯨꯗꯤ ꯧ ꯇꯧꯋꯦ ꯑꯗꯨꯁꯨ ꯑꯗꯨꯝ ꯅꯨꯡꯉꯥꯏꯕ ꯗ ꯅꯨꯡꯉꯥꯏꯕ ꯂꯩ ꯅ ꯝ ꯑꯊꯨꯕ ꯅꯨꯡꯉꯥꯏꯕ ꯂꯣꯏꯅ ꯄꯥꯝꯕꯅꯤꯅꯀꯣ
ꯑꯗꯨꯅ ꯏꯟꯗꯛꯁꯟꯅꯗꯤ ꯑꯃꯨꯛ ꯍꯣꯏ ꯑꯩꯈꯣꯏ ꯔꯨꯝ ꯔꯣꯝꯗꯗꯤ ꯏꯟꯗꯛꯁꯟ ꯐꯩꯌꯦ ꯁꯣꯝꯗꯗꯤ ꯑꯃꯨꯛꯀ ꯏꯟꯗꯛꯁꯟꯁꯦ ꯑꯩꯈꯣꯏꯗꯤ ꯂꯥꯏꯠꯇꯣ ꯆꯥꯏꯑꯕ ꯁꯣꯝ ꯑꯩꯈꯣꯏꯒꯤ ꯔꯣꯝꯁꯦ ꯍꯥꯏꯗꯤ ꯑꯩꯈꯣꯏꯗꯤ ꯑꯅꯧꯕ ꯑꯃꯨꯛ ꯄꯥꯟꯕꯅꯦꯕ ꯁꯤ ꯏꯝꯐꯥꯜꯒꯤ ꯑꯅꯧꯕ ꯄꯥꯟꯕꯒꯤ ꯅꯍꯥꯟ ꯃꯣꯏꯒꯤꯗꯤ ꯗꯥꯏꯔꯦꯛ ꯆꯥꯔꯖ ꯑꯩꯈꯣꯏ ꯑꯗꯨꯒꯤꯗꯤ ꯔꯤꯆꯥꯔꯖ ꯍꯥꯞꯂꯒ ꯅꯝꯕꯔ ꯅꯝꯔꯤꯌꯦꯀꯣ ꯑꯩꯈꯣꯏꯗꯣ ꯑꯗꯨ ꯁꯤꯗꯗꯤ ꯅꯝꯗ꯭ꯔꯤꯕꯁꯤ ꯗꯥꯏꯔꯦꯛ ꯍꯣꯏ ꯐꯣꯟ ꯔꯤꯆꯥꯔꯖꯀꯤ ꯇꯥꯏꯞꯇꯀꯣ ꯗꯥꯏꯔꯦꯛ ꯍꯥꯞ꯭ꯔꯒ ꯑꯗꯨꯝ ꯍꯥꯞꯄ
ꯎꯝ
ꯎꯝ ꯑꯗꯀꯦ
ꯔꯅꯤ ꯅꯪ ꯊꯥꯏꯅ ꯅꯦꯟ ꯅꯨꯡꯉꯥꯏꯕ ꯃꯩ ꯃꯩ ꯐ꯭ꯔꯤ ꯑꯣꯏꯕ ꯃꯇꯝꯗꯤ ꯑꯁꯤꯕ ꯃꯁꯨꯁꯤꯅꯉꯥꯏ ꯈꯪꯗꯦ ꯊꯣꯛꯁꯨ ꯊꯣꯛꯂꯛꯇꯦ
ꯑꯩꯈꯣꯏꯒꯤꯗꯤ ꯅꯍꯥꯟ ꯂꯤꯁꯤꯡ ꯑꯃꯒꯤ ꯍꯥꯞꯄꯅꯦ ꯍꯧꯖꯤꯛ ꯐꯥꯎꯕꯗꯤ ꯂꯨꯄꯥ ꯁꯤꯛꯁ ꯍꯟꯗ꯭ꯔꯦꯠꯇꯤ ꯂꯩꯌꯦ
ꯑꯣ ꯊꯀꯤꯌꯥ ꯆꯄꯒ
ꯀꯨꯏꯗꯤ ꯀꯨꯏ ꯑꯅꯤ ꯑꯍꯨꯝ ꯑꯅꯤ ꯑꯅꯤ ꯍꯣꯏ ꯑꯅꯤꯗꯤ ꯌꯧꯔ ꯌꯧꯔꯛꯈ꯭ꯔꯦ ꯑꯗꯨ ꯌꯥꯏꯑꯦ ꯂꯨꯄꯥ ꯆꯥꯃꯉꯥꯒꯤ ꯍꯥꯏꯕ꯭ꯔꯗꯤ ꯑꯩꯈꯣꯏ ꯇꯧꯕꯒꯤꯗꯤ ꯑꯩꯈꯣꯏꯗꯤ ꯒ꯭ꯌꯥꯁꯅ ꯑꯌꯥꯝꯕ ꯇꯧꯋꯦꯕ ꯑꯗꯨꯒ ꯍꯟꯗꯛ ꯃꯔꯛꯇꯣ ꯔꯥꯏꯁ ꯀꯨꯀꯔ ꯑꯃꯨꯛ ꯀ ꯍꯧꯋꯦꯕ ꯒꯤ ꯃꯧꯔꯥ ꯂꯩꯁꯥꯕꯤꯔ ꯈꯪꯗꯕꯗꯣ ꯑꯗꯨ ꯑꯩꯈꯣꯏ ꯔꯥꯏꯁ ꯂꯩꯌꯦꯕ ꯑꯗꯨꯒꯤ ꯃꯥꯒꯤ ꯑꯗꯨꯝ ꯁꯤ ꯎꯝ ꯍꯟꯗꯛ ꯃꯔꯛ ꯆꯥꯃꯤꯟꯅꯕ ꯃꯍꯧꯥ ꯊꯥꯗꯤ ꯇꯥꯗꯦꯗ ꯍꯟꯗꯛꯃꯛꯔꯀꯛ ꯑꯩ ꯌꯨꯝ ꯀꯨꯝꯕꯗꯣ ꯑꯩ ꯌꯨꯝ ꯀꯨꯝꯕ ꯏꯅꯥꯎꯅꯨꯄꯤꯗꯣ ꯃꯊꯟ ꯂꯩꯕꯈꯩ ꯑꯗꯨꯝ ꯄꯤꯖꯔꯛꯑꯝꯃꯣ ꯍꯥꯏꯔꯒ
ꯎꯝ
ꯑꯗꯨꯒꯤ
ꯅꯨꯄꯥꯁꯛꯇꯣ
ꯎꯝ
ꯁꯟ ꯁꯤꯜ ꯂꯨꯟ ꯁꯤꯜ ꯂꯨꯟꯗꯣ ꯂꯧ ꯂꯧꯔꯒ ꯍꯣꯏꯅ ꯅꯨꯡꯉꯥꯏ ꯆꯥꯔꯒ ꯂꯩꯍ ꯑꯩꯉꯣꯟꯗ ꯍꯔꯥꯎꯅ ꯇꯝꯃ ꯂꯩꯅ ꯆꯥꯒꯔ꯭ꯦꯌꯦ ꯃꯥꯅꯦ ꯏꯃꯨꯡꯗ ꯑꯗꯨ ꯃꯥ ꯏꯃꯨꯡꯗ ꯀꯟꯅ ꯇꯤꯡꯉꯥ ꯂꯩꯕꯅꯦꯕ ꯑꯗꯨ ꯇꯧꯔꯤꯉꯩꯗ ꯃꯄꯥꯥꯟ ꯅ ꯍꯨꯏꯅ ꯅꯨꯡꯉꯥꯏꯖ꯭ꯔꯥ ꯍꯔꯥꯎꯅ ꯈꯨꯝꯃꯦ
ꯑꯣ ꯍꯣ ꯍꯣ
ꯑꯗꯨꯁꯅ ꯆꯅ
ꯕꯦꯔꯥꯅꯤꯍꯦ
ꯎꯝ ꯎ
ꯅꯨꯄꯥꯒ ꯑꯣꯏꯔꯗꯤ ꯏꯁꯧ ꯂꯥꯡꯒꯗꯕ ꯁꯤ
ꯅꯄꯥꯗꯣ ꯍꯧꯖꯤꯛ ꯀꯔꯤ ꯃꯧ ꯂꯥꯛꯄꯤꯒꯗ꯭ꯔꯥ ꯑꯩꯈꯣꯏ ꯑꯩꯈꯣꯏꯔꯣꯝꯗ ꯀꯣꯏꯕ ꯂꯥꯛꯇ꯭ꯔꯦ
ꯑꯁ ꯈꯪꯗꯦ ꯃꯧ ꯁꯪꯉꯒ ꯂꯩꯈ꯭ꯔꯕ꯭ꯔꯥ ꯑꯗꯨ ꯅꯨꯄꯥꯁꯨ ꯃꯥꯒꯤ ꯃꯧꯗꯣ ꯃꯥꯡꯈ꯭ꯔꯒꯅꯤꯅ
ꯀꯣꯏꯅ ꯇꯔꯦꯋꯥ ꯋꯥꯗ
ꯑꯗꯨꯅꯦ ꯈꯔ ꯈꯔ ꯀꯧꯋꯣ ꯅꯣꯏꯅ
ꯅꯥꯟ ꯑ ꯀꯤꯔꯤ ꯍꯥꯏꯕ꯭ꯔꯥ ꯅꯣꯏ ꯃꯍꯧꯁꯨ ꯁꯣꯜꯂꯤꯗꯅ ꯅꯃꯥꯖꯁꯨ ꯁꯣꯂꯦꯗꯅ ꯑꯗꯨꯒꯤ ꯀꯔꯤ ꯍꯥꯏꯕ꯭ꯔꯥ ꯃꯅꯦꯝꯒ ꯃꯃꯥꯎꯗꯣꯔꯤ ꯃꯄꯥꯟꯗ ꯆꯐꯨ ꯑꯆꯧꯕ ꯑꯃ ꯊꯣꯡꯍꯟꯒꯅꯤ ꯍꯥꯏꯌꯦ ꯑꯗꯨ ꯑꯃ ꯑꯃꯨꯛ ꯊꯥꯡꯒꯅꯤ ꯑꯃꯨꯛ ꯊꯥꯡꯒꯅꯤ ꯀꯅꯥꯅ ꯉꯝꯕ꯭ꯔꯥ ꯌꯦꯡꯒꯅꯤ ꯑꯩꯌꯦ ꯅꯤꯕ ꯁꯣꯟꯣꯟꯕꯤꯒꯤ ꯍꯦ ꯁꯣꯣꯟꯕꯦ ꯐꯕꯅꯦ ꯂꯣꯏꯃꯟꯕꯗꯣ ꯂꯦꯡꯕ ꯈꯣꯠꯄꯗꯣ ꯌꯥꯝ ꯅꯨꯡꯉꯥꯏꯖꯩ
ꯁ ꯑꯗꯨ ꯑꯗꯨ
ꯀꯟꯐ ꯑꯣꯏꯗꯤꯕ
ꯌꯥꯔꯦ ꯑꯗꯨꯁꯨ ꯈꯔ ꯃꯁꯥꯗꯣ ꯌꯥꯝ ꯅꯣꯏꯗ꯭ꯔꯁꯨ ꯁꯨ ꯈꯔ ꯌꯥꯝ ꯀꯪꯃꯟꯗꯂꯁꯨ ꯑꯃꯨꯛꯀ ꯃꯁꯥꯗꯣ ꯐꯠꯇꯦꯕ ꯃꯁꯥ ꯐꯠꯇꯦꯕ ꯏꯃꯥꯍꯣꯏꯗꯣ ꯑꯗꯨꯝ ꯆꯤꯕꯦꯠ ꯆꯤꯦ ꯅꯥꯔꯤꯅꯤ
ꯑꯣ ꯑꯣ ꯑꯣ ꯎꯝ ꯅꯃ ꯑꯗꯨ ꯍꯥꯀꯨꯝꯗꯤꯒꯤꯗꯤ ꯈꯔ ꯅꯣꯏꯕꯅꯦꯍꯦ ꯅꯣꯡꯃ ꯍꯀꯨꯝꯗꯤ ꯍꯥꯀꯨꯝꯗꯤ ꯈꯔ ꯅꯣꯏ ꯃꯥ ꯑꯗꯨ ꯑꯩꯅ ꯂꯥꯛꯄ ꯃꯇꯝꯗ ꯁꯣꯜꯂꯦꯕ ꯑꯗꯨ ꯁꯣꯜꯂꯦ ꯑꯗꯨꯒ ꯍꯥꯀꯨꯝ ꯑꯩꯅ ꯎꯕ ꯀꯥꯟ ꯃꯥꯁꯦ ꯈꯔ ꯅꯣꯏꯈ꯭ꯔꯦꯕ ꯑꯩꯅ ꯀꯔꯤ ꯔꯣꯅꯥ ꯍꯧꯖꯤꯀꯥꯟ ꯅꯣꯏꯌꯦꯅ ꯍꯥꯏꯕ ꯈꯪꯗꯦ ꯆꯥꯛꯁꯦ ꯄꯛ ꯥꯏꯃꯂ ꯎꯊꯗꯣ ꯎꯝ ꯑꯗꯨꯅ ꯑꯣ ꯄꯛꯆꯥꯁꯦ ꯑꯩꯅ ꯑꯣ ꯅꯪ ꯂꯥꯎ ꯆꯠꯄ ꯌꯥꯝ ꯐꯕꯖꯥꯠꯦ ꯅꯪ ꯏꯇꯩꯅ ꯂ ꯁꯟꯗꯕꯤꯒ ꯁꯣꯟꯕ ꯃꯥꯜꯂꯦ ꯑꯩꯅ ꯂꯪꯅꯕ ꯑꯗꯨ ꯄꯪꯆꯥ ꯆꯆꯥ ꯍꯦ ꯆꯥꯕ ꯅꯣꯏꯕꯅꯤꯅ ꯈꯔ ꯐꯖꯔꯕꯅꯦꯕ ꯑꯩ ꯅꯪ ꯑꯗꯨꯃꯥꯏꯅ ꯅꯣꯏꯍꯜꯂꯣꯏ ꯌꯥꯝ ꯅꯣꯏꯕ ꯗꯤ ꯅꯠꯇꯕ ꯈꯔ ꯅꯣꯏ ꯍꯥꯏꯂꯣ ꯑꯗꯨꯅ ꯅꯪ ꯌꯥꯝ ꯐꯖꯩ ꯑꯩꯅ ꯅꯪꯅꯕ
ꯑꯣ ꯑꯗꯨꯅ ꯃꯥ ꯑꯗꯨ ꯅꯣꯏꯗ꯭ꯔꯗꯤ ꯈꯔ ꯌꯦꯡꯕ ꯅꯨꯡꯉꯥꯏꯕꯅꯦꯕ ꯀꯪꯃꯜꯂꯖꯣ ꯌꯥꯗꯦꯕ
ꯅꯋꯥꯁꯨ ꯂꯩꯅꯥ ꯐꯠꯇꯦꯗ ꯅꯃꯥꯁꯦ ꯂꯩꯅꯥ ꯐꯠꯇꯦ ꯑꯗꯨꯁꯦ ꯅꯃꯥꯁ ꯁꯦ ꯐꯤꯁ ꯐꯤꯁꯦ ꯈ ꯊꯥꯕꯗꯣ ꯈꯔ ꯇꯣꯛꯍꯜꯂꯣ
ꯏꯁ ꯌꯥꯔꯦ ꯃꯥ ꯇꯣꯛꯂꯅꯤ ꯍꯥꯏꯕ ꯁꯥꯏꯌꯦ ꯍꯨꯖꯤꯛ ꯑꯃꯃꯨꯛ ꯂꯥꯛꯈ꯭ꯔꯕꯅꯤꯅ ꯑꯩꯈꯣꯏꯒꯤ
ꯎꯝ ꯑꯗꯨꯅꯦ ꯃꯥ ꯐꯤ ꯐꯤ ꯁꯥꯃꯟꯕꯒꯤꯅꯦꯕ
ꯍꯧꯔꯍꯜꯂꯝꯕꯅꯦ ꯑꯩꯅ
ꯎꯝ ꯐꯤꯁꯦ ꯁꯥꯕ ꯃꯤꯁꯦ ꯆꯤꯡꯕꯅꯦꯕ ꯈꯪꯕ꯭ꯔꯥ ꯁꯥꯅꯤꯡꯕꯅꯦꯕ ꯑꯩꯁꯨ ꯌꯦꯡꯉꯣꯅꯦ ꯍꯧꯖꯤꯛ ꯂꯧ ꯃꯇꯝ ꯑꯣꯏꯔꯦ ꯑꯗꯨꯁꯨ ꯉꯔꯥꯡ ꯅꯝ ꯍꯧ ꯍꯧꯋꯦꯕ ꯑꯗꯨ ꯂꯣꯏꯁꯨ ꯂꯣꯏꯗ꯭ꯔꯤ ꯂꯩꯌꯦ ꯑꯗꯨꯃꯥꯏꯅ ꯉꯁꯤꯁꯨ ꯑꯃꯨꯛꯀ ꯂꯧ ꯆꯠꯄꯅꯤꯅ ꯂꯣꯏꯕ ꯉꯝꯗꯦꯕ ꯑꯗꯨ ꯇꯧꯋꯦ ꯑꯗꯨꯝ
ꯍꯣꯏ ꯑꯣ ꯍꯜꯂꯣ